ꯅꯪꯗꯤ ꯑ ꯀꯔꯤ ꯇꯧꯕ꯭ꯔꯣ
ꯑꯩ ꯎ ꯑꯩꯒꯤ ꯑꯩ ꯒ꯭ꯦꯁꯀꯤ ꯊꯕꯛ ꯇꯧꯕꯀꯣ ꯑꯗꯨꯣ ꯃꯤꯒꯦꯁ ꯕꯨꯀꯤꯡ ꯇꯧꯕꯒꯤ ꯑꯩ ꯃꯣꯏꯒꯤ ꯀꯥꯔꯗ ꯃꯌꯥꯝꯗꯣ ꯐꯣꯔꯝ ꯐꯤꯜ ꯑꯞ ꯇꯧꯔꯒ ꯂꯩꯌꯦꯕ
ꯑ
ꯒꯦꯁꯒꯨꯝꯕ ꯕꯨꯛꯀꯤꯡ ꯇꯧꯅꯤꯡꯕ ꯒꯌꯥꯁ ꯂꯩꯅꯔꯤ ꯅꯪꯉꯣꯟꯗ ꯂꯥꯛꯑꯣ ꯑꯩꯅ ꯂꯣꯏꯅ ꯑꯦꯔꯦꯟꯖ ꯇꯧꯕꯤꯈꯤꯦꯀꯣ ꯅꯪꯕꯨ
ꯍꯣꯏ ꯍꯣꯏ ꯂꯥꯛꯀꯦ
ꯅꯪꯗꯤ ꯑꯩꯒꯤ ꯗꯦꯜꯂꯤ ꯀꯁꯇ ꯅꯪ ꯍꯣꯏ ꯅꯪꯒꯤ ꯔꯨꯝꯗꯔꯥ
ꯑꯩꯈꯣꯏꯒꯤ ꯔꯨꯝꯗ
ꯑꯣ ꯅꯈꯣꯏꯒꯤꯔꯨꯝꯗꯀꯣ
ꯑꯣꯏ
ꯑꯣ ꯅꯪ ꯃꯤꯒꯤ ꯔꯨꯝꯗ ꯂꯩꯕ꯭ꯔꯥ ꯉꯁꯥꯏ
ꯍꯣꯏ ꯅꯪꯒꯤ ꯅꯪꯒꯤ ꯔꯨꯝꯗ ꯂꯩꯒꯥꯏ
ꯅꯪ ꯑꯣ ꯅꯪ ꯍꯧꯖꯤꯗꯤ ꯀꯔꯤ ꯆꯧꯒꯦꯔ
ꯍꯧꯖꯤꯛꯇꯤ ꯀꯔꯤꯁꯨ ꯇꯥꯎꯗꯦ
ꯑꯦ ꯍꯌꯦꯡ ꯑꯣꯐꯤꯁ ꯆꯠꯀꯦꯔꯥ
ꯑ ꯎꯝ ꯆꯠꯅꯤꯡꯗꯦ
ꯆꯠꯅꯤꯡꯗꯦ ꯑꯣ ꯁꯨꯇꯤꯔꯥ
ꯍꯣꯏ
ꯑꯣ
ꯍꯌꯦꯡꯗꯤ ꯆꯨꯇꯤ
ꯑꯣ ꯅꯪ ꯀꯔꯤ ꯎꯁꯇꯤꯒꯤ ꯊꯕꯛ ꯇꯧꯔꯕ꯭ꯔꯥ
ꯍꯥꯥ
ꯅꯪ ꯀꯔꯤ ꯑꯣꯐꯤꯁꯇ ꯊꯕꯛ ꯇꯧꯕ꯭ꯔꯥ
ꯑ ꯏꯁꯇꯣꯟ ꯀꯣꯂꯦꯖꯀꯤ ꯑꯣꯐꯤꯁꯗ
ꯑꯣ ꯑꯣꯖꯥꯔꯥ ꯅꯠꯇ꯭ꯔꯒ ꯁ꯭ꯋꯤꯄꯔꯔꯥ ꯆꯨꯒꯦꯗꯔꯥ
ꯑꯁ ꯁ꯭ꯋꯤꯄꯔꯔꯥ
ꯁ꯭ꯋꯤꯄꯔꯀꯣ ꯑꯁ
ꯍꯣꯏ ꯅꯪꯁꯨ ꯅꯪꯁꯨ ꯇꯧꯅꯤꯡꯕ꯭ꯔꯥ
ꯑꯩ ꯇꯣꯟꯅꯤꯡꯔꯒꯦ ꯅꯪ ꯑꯩꯒꯤ ꯖꯣꯞ ꯄꯤꯒꯦꯔꯥ
ꯍꯣꯏꯌꯦ ꯁꯦꯂꯔꯤꯗꯤ ꯐꯥꯏꯚ ꯍꯟꯗ꯭ꯔꯦꯠ
ꯐꯥꯏꯚ ꯍꯟꯗ꯭ꯔꯦꯠ ꯑꯁ ꯑꯗꯨꯗꯤ ꯐꯥꯏꯚ ꯍꯟꯗ꯭ꯔꯦꯠ ꯄꯤꯔꯗꯤ ꯑꯣ ꯐꯥꯏꯚ ꯊꯥꯎꯖꯟ
ꯑꯥ
ꯑꯣ
ꯅꯪꯁꯨ ꯇꯥꯎꯀꯣ
ꯑꯣ ꯑꯩꯁꯨ ꯇꯧꯒꯦ ꯅꯪ ꯑꯩꯒꯤꯗꯃꯛꯇ ꯕꯔꯨꯝꯒꯨꯝꯕ ꯂꯩꯕꯤꯌꯨꯀꯣ
ꯑꯎ ꯍꯣꯏ ꯍꯣꯏ
ꯉꯁꯤꯗꯤ ꯑꯩꯅ ꯑꯩ ꯑꯩ ꯍꯌꯦꯡ ꯒꯦꯁꯀꯤ ꯃꯤꯅꯀꯣ
ꯑꯣ
ꯒꯦꯁ ꯂꯧꯕ ꯂꯥꯛꯀꯅꯦꯕ ꯑꯗꯨꯒꯤ ꯑꯩ ꯅꯣꯏꯒꯤ ꯐꯣꯝ ꯀꯨꯝꯕ ꯏꯕꯅꯦ ꯅꯪ ꯒꯦꯁ ꯂꯩꯅꯤꯡꯗꯕ꯭ꯔꯥ ꯒꯦꯁ ꯂꯩꯕ꯭ꯔꯥ ꯅꯪꯉꯣꯟꯗ
ꯂꯩꯇꯦ
ꯑꯣ ꯑꯗꯨꯗ ꯅꯪꯁꯨ ꯒꯦꯁ ꯄꯥꯝꯃꯗꯤ ꯑꯩꯉꯣꯟꯗꯥ ꯂꯧꯋꯑꯣ
ꯑ ꯈꯔ ꯄꯤꯌꯣ ꯏꯁ
ꯑꯣ ꯅꯪ ꯑꯩꯉꯣꯟꯗ ꯄꯩꯁꯦ ꯄꯤꯔꯎꯀꯣ
ꯍꯣꯏ ꯍꯣꯏ
ꯎꯝ
ꯍ ꯑꯌꯥ
ꯅꯪ ꯅꯥꯕ꯭ꯔꯥ
ꯅꯥꯏꯌꯦ
ꯑꯁ ꯅꯪꯅ ꯑꯌꯦ
ꯃꯀꯣꯛ ꯃꯀꯣꯛ ꯁꯥꯥꯏ ꯑꯣꯣ ꯍꯣꯏ ꯅꯪꯒꯤ ꯅꯪꯒꯤ ꯍꯣꯏ꯫
ꯑꯁ ꯑꯩꯒꯤ ꯑꯩꯒꯤ ꯐꯥꯔꯃꯥꯁꯤ ꯑꯩꯒꯤ ꯐꯥꯔꯃꯥꯁꯤ ꯉꯁꯤ ꯀ꯭ꯂꯣꯖ ꯇꯧꯔꯈ꯭ꯔꯦ
ꯑꯌꯥ ꯍꯌꯦꯡꯗꯤ
ꯍꯌꯦꯡꯗꯤ ꯑꯁ ꯑꯩꯒꯤ ꯅꯨꯄꯥꯅ ꯐꯥꯔꯃꯥꯁꯤ ꯐꯝꯃꯦꯕꯀꯣ
ꯅꯪꯒꯤ ꯅꯨꯄꯥ
ꯎꯝ ꯑꯩꯒꯤ ꯍꯁꯕꯦꯟꯗ
ꯑ ꯐꯤꯗꯥꯥ ꯇꯨꯌꯦꯀꯣ
ꯍꯣꯏ ꯑꯩ ꯐ꯭ꯔꯤꯗ ꯄꯤꯒꯦ
ꯎꯝ
ꯅꯪ ꯀꯔꯤꯍꯤꯗꯥꯛ ꯂꯣꯏꯅꯤꯡꯕ꯭ꯔꯥ
ꯑꯍꯥ
ꯅꯪ ꯀꯔꯤ ꯍꯤꯗꯥꯛ ꯄꯥꯝꯕ꯭ꯔꯥ
ꯑ ꯀꯣꯛꯀꯤ ꯍꯣꯏ
ꯑꯣ
ꯀꯣꯛꯇꯥꯡꯕ ꯌꯥꯝ ꯅꯥꯏꯌꯦ
ꯀꯣꯛ ꯌꯝꯅꯥꯕ꯭ꯔꯥ
ꯍꯣꯏ
ꯑꯣꯄꯔꯦꯁꯟ ꯊꯣꯡꯒꯦꯔ ꯅꯪ
ꯑꯣꯄꯔꯦꯁꯟꯁꯨ ꯀꯤꯑꯦ
ꯑꯣꯄꯔꯦꯁꯟ ꯀꯤꯑꯦ
ꯍꯣꯏ
ꯑꯁ ꯑꯩꯅ ꯗꯣꯛꯇꯔ ꯑꯃ ꯈꯪꯉꯦ ꯃꯉꯣꯟꯗꯒꯤ ꯑꯣꯄꯔꯦꯁꯟ ꯇꯧꯒꯦ ꯍꯥꯏꯕꯗꯤ ꯑꯣꯄꯔꯦꯁꯟ ꯇꯧꯔꯣ
ꯅꯪꯅ ꯇꯔꯦꯒ ꯅꯪꯅ ꯇꯔꯦꯒꯁꯤ
ꯑꯣ ꯑꯩꯅ ꯀꯣꯜ ꯇꯧꯕꯤꯌꯨ ꯍꯥꯏꯕꯀꯣ
ꯍꯣꯏ ꯍꯣꯏ
ꯑꯣ ꯑꯣ ꯇꯧꯕꯤꯒꯦ ꯑꯩꯅ ꯃꯉꯣꯟꯗ ꯍꯥꯏꯕꯤꯒꯦ ꯅꯪ ꯍꯌꯦꯡ ꯍꯣꯁꯄꯤꯇꯥꯜꯗ ꯆꯠꯂꯒ ꯑꯣꯄꯔꯦꯁꯟ ꯇꯧꯊꯣꯛꯑꯣ ꯀꯣ
ꯍꯣꯏ
ꯅꯪ ꯑꯦꯛꯖꯥꯝꯒꯨꯝꯕ ꯂꯤꯠ ꯇꯧꯕ꯭ꯔꯥ
ꯎꯝꯍꯨꯛ ꯑꯗꯨꯗꯤ ꯑꯩ ꯈꯪꯗꯦ ꯅꯪ ꯀꯔꯤ ꯀꯔꯤ ꯍꯥꯏ ꯑꯣꯏ ꯀꯩꯒꯤ ꯑꯦꯛꯖꯥꯝꯔꯥ
ꯅꯪ ꯑꯦꯛꯖꯥꯝꯒꯨꯝꯕ ꯊꯥꯅꯤꯡꯗꯕ꯭ꯔꯥ
ꯊꯥꯅꯤꯡꯗꯦ
ꯊꯥꯅꯤꯡꯗꯕ꯭ꯔꯥ
ꯍꯣꯏ ꯅꯪꯗꯤ
ꯑꯩ ꯑꯦꯛꯖꯥꯝꯗꯨꯝ ꯊꯥꯔꯒ ꯂꯩꯌꯦ ꯑꯗꯨꯗ ꯑꯩ ꯑꯩꯒꯤ ꯀꯣꯛꯁꯦ ꯌꯥꯗ꯭ꯔꯦ ꯍꯧꯖꯤꯛꯀꯥꯟꯗꯤ
ꯑꯦ ꯑꯩꯒꯤ ꯀꯣꯛꯁꯨ
ꯌꯥꯗꯔꯦ
ꯑꯣ ꯅꯪꯗꯤ ꯑꯉꯥꯡ ꯂꯩꯕ꯭ꯔꯥ ꯑꯩ ꯇꯨꯝꯅꯤꯡꯗꯦ ꯑꯩ ꯎꯝ ꯑꯉꯥꯡ ꯑꯍꯨꯝꯀꯣ
ꯍꯣꯏ
ꯅꯨꯄꯤꯔ ꯅꯨꯄꯥꯔꯥ
ꯅꯨꯄꯤ ꯑꯃ ꯅꯨꯄꯥ ꯑꯍꯨ ꯑꯦ ꯅꯨꯄꯤ ꯑꯃ ꯅꯨꯄꯥ ꯑꯅꯤ
ꯑꯣ ꯅꯨꯄꯥꯅ ꯅꯣꯇꯤ ꯑꯣꯏꯕ꯭ꯔꯥ ꯅꯠꯇ꯭ꯔꯒ ꯑꯩꯒꯤꯗꯤꯀꯣ
ꯑꯥ
ꯅꯨꯄꯤ ꯃꯉꯥ ꯂꯩꯌꯦ
ꯑꯣ ꯍꯣ
ꯏꯁ ꯅꯣꯇꯤ ꯑꯣꯏꯕꯅꯀꯣ
ꯎꯝ
ꯑꯩ ꯀꯣꯛꯁꯦ ꯁꯥꯏꯑꯦ
ꯅꯪꯒꯤ ꯅꯪꯒꯤ ꯑꯥ ꯕꯤꯕꯤ ꯀ ꯕꯤꯕꯤꯒꯤ ꯃꯤꯡꯗꯨ ꯀꯩ
ꯑꯩꯒꯤ ꯕꯤꯕꯤꯒꯤ ꯃꯤꯡꯗꯣꯀꯣ
ꯍꯣꯏ
ꯑꯃꯅ ꯕꯥꯕꯨ
ꯑꯥ
ꯑꯃꯅ ꯁꯣꯅꯥ
ꯑ ꯍ
ꯑꯃꯅ ꯖꯥꯅꯨ
ꯑ ꯐꯖꯩ ꯐꯖꯩ ꯍꯣꯏ ꯌꯥꯝ ꯅꯨꯡꯁꯤ
ꯑꯩꯒꯤ ꯑꯩꯒꯤ ꯍꯅꯨꯕꯤꯅ ꯃꯃꯤꯡ ꯊꯣꯡꯕꯤꯕꯅꯦ
ꯑꯥ
ꯎꯝ
ꯅꯪꯒꯤ ꯅꯪꯒꯤ ꯍꯁꯕꯦꯟꯒꯤ ꯃꯤꯡꯗꯤ ꯀꯔꯤ ꯀꯩꯅꯣ
ꯔꯥꯃꯦꯁ
ꯔꯥꯃꯦꯁ
ꯍꯣꯏ
ꯋꯥ ꯍꯦꯟꯁꯝ
ꯑꯁ ꯀꯗꯥꯏꯗꯒꯤ ꯍꯦꯟꯁꯝꯅꯣ ꯌꯥꯝꯅ ꯕ꯭ꯂꯦꯛ ꯑꯣꯏꯔꯒ ꯀꯣ ꯃꯥꯒꯤ ꯇꯤꯠ ꯈꯛꯇ ꯇꯧꯕꯩ ꯑꯣꯏꯕꯅꯦ ꯎꯝ
ꯑꯩꯒꯤ ꯍꯦꯟꯁ ꯑ ꯑꯩꯒꯤ ꯍꯁꯕꯦꯟꯁꯨ ꯌꯥꯝ ꯕ꯭ꯂꯦꯛ ꯇꯧꯋꯦ
ꯅꯪꯒꯤ ꯍꯁꯕꯦꯟꯖꯨꯀꯣ
ꯍꯣꯏ ꯅꯥꯏꯗꯥ ꯎꯗꯦ ꯑꯣ ꯍꯣꯏ ꯀꯤꯌꯦ
ꯑꯩꯒꯤ ꯌꯥꯁꯕꯦꯟꯕꯨ ꯌꯥꯝ ꯀꯤꯌꯦ
ꯈ ꯈꯔ ꯋꯥꯏꯠ ꯇꯧꯋꯦ
ꯑꯣ ꯑꯩꯒꯤ ꯅꯨ ꯑꯩꯒꯤ ꯅꯨꯄꯥꯗꯣ
ꯍꯣꯏ
ꯇꯥꯕ꯭ꯔꯥ ꯌꯥꯝ ꯕ꯭ꯂꯦꯛ ꯑꯣꯏꯕꯒꯤꯀꯣ ꯑꯩꯀꯤ ꯍꯁ ꯕꯦꯟꯗꯣ ꯌꯥꯝ ꯕ꯭ꯂꯦꯛ ꯑꯣꯏꯕꯒꯤ ꯑꯩꯒꯤ ꯑꯉꯥꯡꯅ ꯎꯔꯒ ꯀꯤꯕꯅꯦꯕ
ꯑꯩ ꯑꯩ ꯑꯩꯒꯤꯁꯨ ꯎꯝ ꯑꯩꯒꯤ ꯑꯉꯥꯡꯗꯤ ꯀꯤꯌꯦ ꯍꯥꯏꯌꯦ
ꯅꯪꯒꯤ ꯑꯉꯥꯡꯁꯨꯨ ꯀꯣ
ꯍꯣꯏ
ꯑꯁ ꯅꯨꯡꯉꯥꯏꯇꯦ
ꯑꯁ ꯅꯨꯡꯉꯥꯏꯅꯦ
ꯅꯪ ꯅꯪꯒꯤ ꯑꯉꯥꯡꯈꯣꯏꯒ ꯇꯨꯃꯤꯟꯅꯕ꯭ꯔꯥ
ꯍꯣꯏ ꯇꯨꯝꯈ꯭ꯔꯦ ꯃꯥꯗꯤ
ꯅꯪꯒꯤ ꯑꯉꯥꯡꯀꯣ
ꯍꯣꯏ ꯄꯨꯡ ꯇꯔꯦꯒ ꯗꯨꯏ ꯇꯨꯝꯈ꯭ꯔꯦ ꯍꯣꯏ ꯅꯪꯒꯤ ꯅꯪꯒꯤ ꯑꯉꯥꯡꯗꯤ
ꯑꯁ ꯑꯩꯒꯤ ꯑꯉꯥꯡꯗꯤꯗꯨꯀꯣ ꯇꯤꯚꯤ ꯌꯦꯡꯒꯦ ꯐꯨꯠꯕꯣꯜ ꯌꯦꯡꯒꯦ ꯌꯦꯡꯒꯦ ꯍꯥꯏꯔꯒ ꯐꯨꯠꯕꯣꯜ ꯌꯦꯡꯂꯒ ꯂꯩꯌꯦ ꯑꯩ ꯐꯨꯅꯤꯡꯕꯅꯥ
ꯑꯥ
ꯎꯝ ꯑꯩ ꯃꯣꯏ ꯑꯉꯥꯡꯁꯤꯡꯗꯤ ꯃꯣꯏꯁꯨꯕꯥꯎ ꯌꯦꯡꯔꯤꯌꯦ
ꯀꯅꯥ ꯀꯅꯥꯒꯤ ꯇꯤꯝꯔꯥ
ꯃꯣꯏ ꯉꯁꯤꯗꯣꯀꯣ
ꯎꯝ
ꯎꯝ ꯃꯣꯏ ꯑꯁꯤ ꯉꯁꯤꯒꯤ ꯑꯣ ꯑꯔꯖꯦꯟꯇꯤꯅꯥꯒ ꯏꯖꯤꯞꯅꯦꯕꯀꯣ
ꯎꯝ
ꯑꯗꯨ ꯑꯣꯏꯔꯁꯨ ꯑꯩꯒꯤ ꯑꯉꯥꯡꯗꯤ ꯕꯨꯗꯨ ꯑꯣꯏꯕꯅꯤꯅ ꯃꯣꯏ ꯔꯣ ꯄꯨ ꯄꯣꯔꯇꯨꯒꯟꯕꯨ ꯁꯄꯣꯠ ꯇꯧꯋꯦ
ꯑ ꯍꯣ
ꯑꯩ ꯉꯥꯡꯗꯤ ꯕꯨꯗꯨꯨꯅꯦ
ꯑꯗꯨꯗꯤ ꯎꯝ ꯀꯗꯥꯅꯤ
ꯎꯝ
ꯅꯪ ꯍꯨꯖꯤꯛ ꯀꯩ ꯇꯎ ꯇꯋꯦ
ꯑꯩ ꯍꯧꯖꯤꯛꯇꯣ
ꯑ
ꯑꯩ ꯍꯧꯖꯤꯛꯇꯣ ꯑꯩꯒꯤ ꯗꯤꯚꯣꯔꯁ ꯄꯦꯄꯔ ꯁꯥꯏꯟ ꯇꯧꯍꯜꯂꯤꯌꯦ
ꯀꯩꯒꯤ
ꯑꯩꯒꯤ ꯍꯁꯕꯦꯟꯗꯨ ꯌꯥꯝ ꯑꯃꯨꯕꯒꯤ ꯑꯩꯒꯤ ꯑꯉꯥꯡꯅ ꯌꯥꯝ ꯀꯤꯔꯦꯕ
ꯑꯗꯨꯗꯤ ꯅꯪꯁꯨ ꯌꯥꯏꯑꯗ
ꯑꯁ ꯑꯩꯒꯤ ꯑꯩꯒꯤ ꯍꯁꯕꯦꯟꯗꯣ ꯃꯨꯕꯒꯤ ꯑꯩꯒꯤ ꯑꯉꯥꯡꯅ ꯑꯦꯒꯤꯌꯥꯁ ꯎꯔꯒ ꯕꯨꯖꯅꯤ ꯕꯨꯖꯅꯤ ꯑꯦꯔꯒ ꯀꯣ
ꯅꯪ ꯅꯪꯒꯤ ꯁꯩꯊ꯭ꯛ ꯂꯩꯕ꯭ꯔꯥ
ꯑꯁ ꯑꯅꯤꯂ
ꯅꯪ ꯅꯪꯁꯨ ꯑꯗꯨꯗꯤ
ꯑꯩꯁꯨ ꯕꯦꯁꯅꯦ
ꯑ ꯃꯥꯅꯦ ꯃꯥꯅꯦ
ꯎꯝ
ꯑ ꯑꯥꯏꯕꯨꯁꯨꯨ ꯑꯃ ꯄꯤ
ꯅꯪꯁꯨꯨꯀꯣ
ꯍꯣꯏ
ꯅꯪ ꯅꯪ ꯕꯤꯍꯥꯔ ꯂꯣꯟ ꯄ ꯄꯥꯝꯕ꯭ꯔꯥ
ꯍꯔꯨꯝꯕꯗꯤ ꯀꯩꯅꯣ
ꯕꯤꯍꯔ ꯅꯨꯄꯥ
ꯑꯥ ꯌꯥꯔꯤꯗ ꯑꯦ ꯕꯤꯍꯥꯔꯤꯗꯤ ꯌꯥꯔꯤ
ꯀ ꯕꯤꯍꯗꯤꯟ ꯄꯥꯔ ꯇꯅꯦ
ꯑꯌꯥ ꯅꯪꯁꯨ ꯅꯥꯒꯥ ꯅꯥꯒꯥ ꯂꯑꯣ ꯑ
ꯅꯪꯔ ꯅꯨ ꯄꯥꯎ ꯅ ꯑꯕꯨ ꯄꯥꯝꯗꯦ
ꯑꯗꯨꯗꯤ ꯅꯪꯁꯨ ꯂꯥꯏ ꯇꯧꯋꯦ
ꯑꯁ ꯑꯩꯁꯨ ꯃꯆꯤꯡ ꯊꯤꯗꯦ
ꯍꯣꯏ
ꯎ
ꯅꯪ ꯅꯪꯗꯤ ꯌꯥꯝ ꯐꯖꯩꯌꯦ
ꯑꯁ ꯑꯩꯗꯤꯀꯣ
ꯍꯣꯏ
ꯃꯤ ꯑꯩꯕꯨ ꯎꯝ ꯀꯦꯇ꯭ꯔ ꯄꯤꯂ ꯃꯥꯂꯦ ꯅꯪ ꯉꯁꯥꯏꯁꯨ ꯍꯥꯏꯕꯅꯦ
ꯅꯪꯒꯤ ꯐꯦꯁꯁꯨ ꯌꯥꯝ ꯐꯖꯩ ꯐꯤꯒꯔꯁꯨ ꯌꯥꯝ ꯐꯖꯩ
ꯑꯁ ꯅꯪꯁꯤ ꯅ ꯍꯥꯏꯕꯅ
ꯅꯪꯒꯤ ꯅꯪꯒꯤ ꯐꯤꯒꯔꯁꯨ ꯅꯪꯒꯤ ꯀꯦꯔꯁꯨ ꯑ ꯌꯥꯁꯦ ꯎꯝ
ꯑꯩꯁꯦ
ꯎꯝ
ꯌꯥꯝ ꯊꯤꯕꯒꯤ ꯃꯣꯏ ꯀꯣꯂꯣꯅꯤꯗꯒꯤ ꯑꯩꯕꯨ ꯇꯥꯟꯊꯣꯛꯈ꯭ꯔꯦ ꯑꯩ ꯀꯣꯂꯣꯅꯤꯗꯇ ꯅꯠꯇ꯭ꯔꯦ ꯍꯧꯖꯤꯛ ꯕꯖꯥꯗ ꯂꯩꯔꯦ
ꯑꯍꯣ
ꯎꯝ ꯅꯨꯡꯉꯥꯏꯇ ꯐꯅꯦ
ꯎꯝ
ꯑꯩ ꯀꯔꯤ ꯍꯥꯏꯒꯦ ꯈꯪꯗꯦ ꯈꯪꯗꯦ
ꯁꯅꯁꯨꯏꯗꯕ ꯂꯒꯣꯅꯣ ꯃꯤꯅꯤꯠ ꯑꯅꯤ ꯋꯥꯔꯤ ꯁꯅꯁꯤꯕꯅꯤꯀꯣ
ꯀꯩ
ꯑꯩꯕꯅꯤ ꯇꯨ ꯃꯤꯅꯤꯠꯁ ꯋꯥꯔꯤ ꯁꯥꯟꯅꯈꯤꯒꯦꯕ
ꯑꯣꯟꯂꯤ ꯇꯨ ꯃꯤꯅꯤꯠꯁ
ꯍꯣꯏ
ꯑꯌꯥ ꯑꯗꯨꯗꯤ ꯑꯃꯅꯤ ꯑꯥ ꯀꯌꯥ ꯃꯤꯅꯤꯠꯁ ꯂꯩ ꯂꯩꯌꯦ
ꯃꯤꯔꯅꯤ ꯑꯣꯔꯤꯁꯅ ꯈꯤꯁꯦ ꯅꯤ ꯅꯪ ꯀꯣ ꯆꯤꯛꯦꯟ ꯄꯥꯝ
ꯆꯛꯟ ꯄꯃꯦ꯫
ꯆꯤꯛꯀꯟ ꯄꯥꯝꯃꯦ ꯑꯩꯁꯨ ꯆꯤꯛꯀꯟ ꯑꯩꯗꯤ꯫ ꯀ ꯀ ꯃꯁꯔꯨꯝꯝ ꯆꯥꯕ ꯄꯥꯃꯦ꯫
ꯑ ꯍꯗꯤ꯫
ꯎꯝ ꯄꯣꯛ ꯑꯁ ꯄꯣꯛꯅ ꯕꯦꯁ
ꯎꯝ ꯃ ꯄꯗꯥ ꯑ
ꯕꯨꯁꯨꯔꯀꯣ ꯍꯣꯏ ꯄꯣꯔꯒꯝꯕꯕꯨꯁꯥꯃꯗꯤ꯫ ꯄ꯭ꯔꯣꯒꯥꯝ ꯑꯃꯁꯨ ꯍꯥꯐꯦ ꯇꯤꯜꯂꯨꯔꯦ꯫
ꯑꯣꯥꯎ
ꯎꯝ
ꯇꯥꯏꯝ ꯅꯈꯣꯏꯗ ꯌꯨꯝꯗ ꯆꯥꯔꯤꯗꯤ ꯑ ꯌꯥꯝ ꯍꯥꯎꯋꯦ ꯌꯥꯝ ꯃꯤꯁ ꯇꯧꯋꯦꯀꯣ
ꯑꯣ ꯅꯪ ꯍꯥꯏꯩꯈꯥꯗꯤ ꯆꯥꯕ꯭ꯔꯥ
ꯊꯗꯤ ꯆꯌꯦ꯫
ꯌꯥꯝ ꯆꯥꯕꯥ ꯌꯥꯝ ꯆꯥꯕ ꯉꯝꯕ꯭ꯔꯥ
ꯑ ꯌꯥꯝ ꯌꯥꯝ ꯆꯥꯇ꯫
ꯑꯣ ꯅꯪ ꯑꯩꯗꯤ ꯌꯥꯝ ꯆꯥꯏ
ꯑꯣ
ꯅꯪꯗꯤ ꯒ꯭ꯔꯦꯞꯁ ꯄꯥꯝꯕ꯭ꯔꯥ
ꯄꯥꯃꯦ꯫
ꯄꯥꯝꯕꯔꯥ
ꯍꯥꯥ
ꯎꯝ ꯄꯝ꯭ꯔꯥ
ꯍꯣꯏ ꯍꯣꯏ ꯄꯥꯝꯃꯦ ꯅꯪꯗꯤ꯫
ꯑꯩꯁꯨ ꯒ꯭ꯔꯦꯞꯁ ꯄꯥꯝꯃꯦ꯫
ꯎꯝ ꯃꯒꯣꯗꯤ꯫
ꯑꯁꯃꯤꯒꯨꯁꯦꯝ ꯍꯋꯦ꯫
ꯌꯥ ꯌꯥꯝ ꯍꯥꯎꯋꯦ ꯀꯆꯥꯗꯤ ꯆꯥꯅꯤꯡꯗꯦ꯫ ꯑꯗꯨꯒ ꯎꯝ ꯀꯆꯔꯤ ꯌꯥꯝ ꯁꯇ ꯇꯥꯏ꯫
ꯑꯣꯏꯕ꯭ꯔꯥ
ꯍꯥ
ꯑꯩꯁꯨ ꯑꯗꯤꯀꯣ
ꯍꯣꯏ
ꯑꯩꯗꯤ ꯀꯆꯥꯁꯨ ꯄꯥꯝꯃꯦꯕ ꯑꯗꯨ ꯑꯣꯏꯔꯁꯨ ꯑꯩ ꯆꯥꯕ ꯀꯥꯟꯗ ꯀꯣ
ꯑꯥ
ꯍꯤ ꯇꯗꯗꯅꯥꯑꯦ꯫
ꯑꯣ
ꯎꯝ
ꯎꯪ ꯄꯨꯡ ꯀꯩꯗ ꯇꯨꯡꯒꯤꯦꯔꯥ
ꯍꯥꯥ